ꯑꯩꯅ ꯑꯁꯤꯗ ꯋꯥ ꯐꯖꯅ ꯉꯥꯡꯔꯀꯥꯟꯗ ꯇꯠꯈ꯭ꯔꯕ
ꯑꯣ ꯇꯠꯈ꯭ꯔꯦ
ꯑꯥ ꯑꯩꯗꯤ ꯅꯪ ꯀꯩꯅꯣ ꯄꯥꯏꯔꯝꯕ꯭ꯔꯥꯅ ꯑꯗꯨ ꯉꯥꯡꯉꯒ ꯂꯩꯕꯅꯦꯕ
ꯑ ꯅꯪꯗꯤ ꯑꯗꯨꯃꯥꯏꯅ ꯇꯧ ꯂꯩꯅꯤ
ꯑꯥ ꯇꯧꯅꯤ ꯀꯥꯏ ꯅ ꯀꯣ ꯅꯪ
ꯑꯗꯨꯃꯥꯏ ꯑ ꯑꯗꯨꯃꯥꯏꯟ ꯇꯧ ꯂꯩ ꯅꯪꯗꯤ ꯎꯝ ꯅ ꯅꯄꯥꯍꯣꯏꯗꯤ ꯀꯥꯏ ꯆꯠꯄ꯭ꯔꯣ ꯊꯕꯛ ꯆꯠꯄ꯭ꯔꯣ
ꯆꯠꯅꯈ꯭ꯔꯦ ꯃꯥ ꯃꯊꯣꯛ ꯃꯊꯣꯛ ꯃꯣꯏꯗꯤ
ꯀꯥꯏ ꯆꯀꯦ ꯅꯪ ꯄꯁꯨ ꯀꯩꯅꯣ ꯇꯧꯔꯕꯣ
ꯑꯗ ꯇꯥꯎꯗꯤꯗꯦ ꯀꯩ ꯊꯕꯛ ꯇꯧ
ꯀꯥꯏ ꯀꯥꯏ ꯆꯈꯤꯕ
ꯀꯣꯏꯕ ꯆꯈꯤꯕ
ꯀꯥꯏꯗ
ꯈꯪꯗꯦ ꯑꯗꯨꯗꯤ ꯑꯩ
ꯏ ꯈꯪꯗꯦ ꯀꯥꯏ
ꯏꯃꯥꯟꯅꯕꯒ ꯆꯥꯅꯒ꯭ꯔꯕꯩ ꯀꯃꯥꯏ ꯍꯪꯗꯣꯏꯅꯣ
ꯈꯪ ꯈꯪ ꯈꯪꯕꯝ ꯊꯣꯛꯇ꯭ꯔꯣ ꯈꯪ ꯈꯪꯕꯝ ꯊꯣꯛꯏ ꯀꯩꯅꯣ
ꯃꯥ ꯃꯥꯡꯊꯣꯛꯑꯦ ꯀꯥꯏꯅ ꯃꯤꯁꯨ ꯄꯥꯈꯪ ꯐꯥꯈ꯭ꯔꯦ ꯀꯩꯅꯣ ꯄꯥꯈꯪ ꯐꯥꯔꯗ ꯀꯗꯥꯏꯗ ꯆꯠꯇꯣꯏꯔꯥ ꯑꯩꯅ ꯄꯪꯁꯤ ꯁꯦꯟꯅꯗꯣꯏꯔꯣ
ꯅꯥꯏ ꯅ ꯍꯥꯏꯗꯤ ꯑ ꯂꯩꯗꯅꯀꯣ ꯑꯦ ꯑꯦ ꯏꯅꯥꯎ ꯀꯥꯏ ꯆꯠꯇꯣꯏꯅꯣ ꯊꯣꯛ ꯈꯣꯠꯇꯣꯏꯅꯣ ꯍꯪꯕ ꯌꯥꯏ
ꯅꯪ ꯂꯩꯗꯤ ꯐꯒꯗꯕ ꯑꯗꯨꯝ ꯍꯥꯏꯅꯕ ꯅꯪ ꯂꯩꯗꯤ ꯆꯠ ꯆꯥꯒꯗꯕꯅꯤꯅꯦ
ꯁꯦ ꯆꯩ ꯆꯥꯅꯤꯗ ꯑꯩꯒꯤ ꯊꯕꯛ ꯑꯇꯣꯞꯄ
ꯃꯔꯝꯒꯤ
ꯊꯕꯛ ꯑꯇꯣꯞꯄ ꯆꯠꯄ꯭ꯔꯥꯅ ꯈꯜꯂꯤꯕ ꯑꯩꯗꯤ
ꯆꯠꯇ꯭ꯔꯦꯗ
ꯎꯝ ꯐꯩꯌꯦ ꯐꯩꯌꯦ ꯅꯪ ꯌꯨꯝ ꯆꯠꯂꯅꯤ ꯍꯥꯏꯗꯥꯏꯅꯦ
ꯍꯣꯏ ꯆꯠꯇꯣꯏꯅꯦ ꯀꯨꯏꯔꯔꯣꯏ
ꯀꯝꯀꯥꯟ ꯆꯠꯇꯣꯏꯕ
ꯀꯪꯗꯦ ꯁꯤ ꯈꯔ ꯏꯔꯥꯡ ꯏꯔꯥꯏ ꯈꯔꯗꯤ ꯂꯥꯛꯇꯣꯏꯅꯦ
ꯍꯣꯏ ꯑꯦ ꯌꯨꯝꯗ ꯀꯩ ꯈꯨꯟꯗꯥ ꯆꯠꯂ ꯀꯩꯗꯧꯗꯣꯏꯅꯤꯅꯦ ꯌꯨꯝ ꯄꯥꯜꯂꯨꯔꯒꯦ ꯍꯥꯏꯔꯣ
ꯌꯨꯝ ꯄꯥꯟꯅꯤꯡꯉꯥꯏ ꯅꯨꯄꯥ ꯊꯤꯈꯤꯒꯦ ꯊꯤꯕ ꯂꯣꯏꯔꯀꯥꯟꯗ ꯌꯨꯝ ꯄꯥꯟꯗꯣꯏꯅꯦ ꯅꯨꯄꯥ ꯂꯩꯇꯅꯥ ꯑꯩ ꯏꯊꯟꯅꯗꯤ ꯌꯨꯝ ꯄꯥꯟꯕ ꯌꯥꯗꯦ
ꯅꯣꯏ ꯅꯆꯠ ꯅꯇꯧ ꯐꯖꯕꯁꯤꯡꯅ ꯅꯨꯄꯥ ꯊꯤꯈꯤꯒꯦ ꯍꯥꯏꯌꯦ
ꯅꯨꯄꯥ ꯂꯩꯇꯦ ꯑꯩꯈꯣꯏꯗ ꯃꯤ ꯀꯅꯥꯝꯇ ꯅꯨꯡꯁꯤꯕꯤ
ꯌꯥꯔꯦꯍꯦ ꯇꯥꯅꯤꯡꯗꯦ ꯀꯣꯜꯒ ꯀ꯭ꯌꯨꯗ ꯂꯩꯗꯨꯗꯤ
ꯈꯪꯕꯒꯤ ꯇꯥꯏꯞꯇ ꯋꯥ ꯉꯥꯡꯉꯦꯀꯣ ꯉꯁꯤꯁꯦ
ꯈꯪꯉꯤꯅꯦ ꯈꯪꯉꯤꯅꯦ ꯑꯩ ꯈꯪꯉꯤꯗ ꯌꯥꯝ ꯌꯥꯝ ꯈꯪꯉꯤꯗ
ꯌꯥꯝ ꯋꯥꯊꯤ ꯌꯥꯝ ꯉꯥꯡꯅꯨ ꯅꯪ
ꯃꯤꯁꯀꯣꯜꯒ ꯐꯅꯌꯥꯝ ꯐꯅꯌꯥꯝ ꯂꯩꯔꯤꯗꯨꯗꯤ ꯈꯪꯉꯦ
ꯏꯁ
ꯀꯩꯀꯩ ꯀꯩꯀꯩ ꯂꯝꯗꯒꯤꯅꯣ ꯀ꯭ꯌꯨꯗ ꯂꯩꯔꯒ ꯐꯣꯟ ꯇꯧꯅꯔꯤꯗꯨ
ꯅꯆꯤꯟꯁꯦ ꯌꯥꯝ ꯊꯤꯅ ꯍꯧꯔꯦꯀꯣ ꯍꯟꯗꯛꯁꯦ ꯅꯪ ꯆꯩ ꯂꯥꯛꯑꯦ
ꯆꯤꯟ ꯊꯤꯕ ꯅꯠꯇꯦ ꯑꯁꯦꯡ ꯑꯁꯦꯡꯕ ꯍꯥꯏꯔꯒ ꯅꯍꯥꯟꯃꯨꯛ ꯃꯤꯁꯀꯣꯜꯒꯖꯦ ꯀ꯭ꯌꯨꯗ ꯂꯩꯕꯅꯤ
ꯑꯩꯅ ꯄꯥꯏꯈꯠꯇꯕꯒꯤꯅꯦ ꯑꯗꯨ ꯑꯗꯨ ꯅꯨꯄꯥ ꯉꯥꯛꯇꯔꯣ ꯅꯨꯄꯥ ꯅꯠꯇꯕꯁꯨ ꯂꯩꯌꯦ ꯀꯩꯅꯣ
ꯑꯤ ꯅꯨꯄꯥꯅꯦꯍꯤ ꯈꯪꯉꯤ ꯃꯤꯡ ꯂꯣꯏ ꯊꯣꯛꯏꯗꯨꯗꯤ
ꯅꯨꯄꯥꯅꯦ ꯀꯥꯏꯅ ꯑꯩꯒꯤ ꯑꯩꯈꯣꯏꯒꯤ ꯀꯩꯅꯣꯗꯤ ꯑꯩꯈꯣꯏꯒꯤ ꯁꯥꯒꯩꯒ ꯀꯩꯅꯣꯁꯤꯡ ꯑꯣꯏꯕꯔꯗꯤ ꯅꯪ ꯀꯃꯥꯏ ꯇꯧꯗꯣꯏꯕ
ꯁꯥꯒꯩ ꯑꯣꯏꯈꯩ ꯈꯪꯗꯤꯌꯦ
ꯑꯗꯨ ꯈꯪꯗꯕꯒꯤꯅꯦ ꯍꯥꯏꯅꯨ ꯍꯥꯏꯗꯣ
ꯈꯪꯉꯦ ꯈꯪꯉꯤ
ꯍꯥꯏꯒꯅꯣ ꯍꯥꯏꯕ
ꯁꯥꯏꯊꯣꯛꯏꯗꯨꯗꯤ ꯁ ꯑꯩ ꯂꯣꯏ ꯈꯪꯉꯤꯗ ꯀꯥꯃꯩ ꯌꯥꯎꯗꯦꯕꯥ
ꯑꯗꯨꯅꯦ ꯑꯗꯨ ꯁꯤꯁ ꯑꯩ ꯃꯣꯏꯒꯤ ꯁꯥꯒꯩꯒꯤ ꯃꯃꯤꯡ ꯊꯥꯗꯤꯀꯣ ꯅꯪ ꯆꯤꯟ ꯊꯤꯅꯨ
ꯊꯥꯏ ꯊꯥꯏ ꯊꯥꯏ ꯅꯪ ꯃꯤꯡꯁꯤ ꯅꯪ ꯃꯤꯡ ꯁꯦꯞ ꯇꯧꯗꯕꯁꯨ ꯃꯌꯥꯝ ꯌꯥꯎꯋꯤ ꯑꯗꯨꯗꯤ ꯑꯗꯨꯝꯊꯏ ꯑꯗꯨꯗꯤ
ꯃꯤꯡ ꯁꯦꯞ ꯇꯧꯗꯕꯗꯣ ꯑꯗꯨꯗꯤ ꯈꯪꯗꯕ ꯑꯩ ꯈꯪꯗꯕꯗꯤ ꯁꯦꯞ ꯇꯧꯗꯣꯏꯅ
ꯑꯗꯨꯅꯦ ꯑꯗꯨ ꯊ ꯃꯤꯡ ꯁꯦꯞ ꯇꯧꯗꯕꯗꯣ ꯅꯣꯏꯒꯤ ꯇꯨꯀꯣꯂꯥ ꯑꯗꯨꯗ ꯀꯩꯅꯣ ꯂꯠꯇ ꯀꯅ ꯑꯩ ꯂꯣꯏ ꯈꯪꯉꯤꯅꯦ ꯈꯪꯉꯣꯏꯗꯕ ꯃꯥꯟꯕ꯭ꯔꯣ
ꯌꯥꯝ ꯈꯪꯕꯒꯤꯅꯦ ꯑꯩꯒꯤ ꯑꯣꯖꯥ ꯇꯥꯔ ꯁꯤ ꯇꯥꯔꯁꯦ ꯍꯥꯥ
ꯌꯨꯝ ꯆꯠꯂꯒ ꯀꯩꯗꯧꯔꯨꯒꯦ ꯍꯥꯏꯕꯅꯣ
ꯑ ꯀꯪꯃꯦꯅ ꯌꯨꯝꯗꯁꯨ ꯂꯥꯛꯑꯣ ꯍꯥꯏꯕꯒꯤꯅꯦ ꯀꯩꯅꯣ
ꯀ ꯂꯁꯨ ꯂꯥꯎꯑꯣ ꯍꯥꯏꯕꯣ
ꯎꯝ ꯏꯃꯥꯈꯣꯏꯅ ꯂꯥꯛꯑꯣ ꯍꯥꯏꯕ ꯑꯗꯨꯒꯤ ꯆꯠꯁꯤꯔꯥ ꯈꯟꯕꯅꯤꯗ
ꯎꯝ ꯆꯣꯞꯄꯠꯁ ꯆꯂꯣ
ꯈꯪꯗꯦ ꯑꯩꯅ ꯀꯩꯅꯣ ꯇꯧ ꯋꯥ ꯑꯁꯤ ꯇꯧꯔꯗꯤ ꯀꯤꯌꯦꯕ ꯆꯠꯄ ꯑꯗꯨꯒꯤ ꯆꯠꯂꯨꯔꯣꯏꯒꯦ ꯍꯥꯏꯕ
ꯁꯦꯜ ꯈꯨꯔꯇꯥꯔꯦ ꯁꯠꯨ ꯌꯦꯁꯂꯣ
ꯇꯅꯤꯡꯗꯦ
ꯍꯦꯂꯨ ꯀꯨꯠꯠꯔꯗ ꯀ ꯀ ꯀ ꯆꯠꯂꯣ ꯏ ꯄꯥꯥꯝꯗꯦ ꯌꯥꯃꯄꯥ ꯀꯥꯏꯅꯥ
ꯑꯁꯤ ꯌꯨꯝꯁꯨ ꯀꯩꯅꯣ ꯈꯔ ꯇꯥꯅ ꯁꯤꯗ ꯅꯨꯄꯥ ꯊꯤꯔꯒ ꯂꯩꯁꯦꯔꯥ ꯈꯂꯦꯕ
ꯊꯤꯔꯣ ꯊꯤꯔꯣ ꯊꯔꯣ ꯊꯤꯔꯣ
ꯅꯨꯄꯥꯁꯨ ꯐꯪꯗꯦꯅꯦ ꯊꯤꯔꯁꯨ
ꯅꯪꯒꯤ ꯅꯨꯄꯥ ꯄꯪꯗꯕ ꯉꯥꯛꯇ ꯅꯁꯪ ꯅꯁꯪꯅ ꯇꯧ ꯏꯐ ꯐꯖꯔꯒ ꯅꯨꯄꯥ ꯐꯪꯗꯦ ꯐꯪꯗꯦ ꯍꯥꯏꯌꯦ
ꯑ ꯅꯪ ꯉꯅꯦ ꯑꯗꯨꯉꯥꯏꯗ ꯃꯤꯗꯤ ꯃꯤ ꯌꯥꯝ ꯊꯤꯛꯑꯦ ꯉꯥꯡꯅꯔ ꯀꯥꯟꯗ
ꯃꯤꯅ ꯅꯨꯡꯁꯤꯌꯦ ꯈꯣꯠꯂꯦ ꯍꯥꯏꯕꯗ ꯅꯪꯗꯤ ꯁꯤ ꯅꯨꯄꯥꯁꯤ ꯐꯩ ꯐꯠꯇꯦ ꯀꯩ ꯍꯥꯏꯁꯦ ꯌꯥꯝ ꯐꯖꯅ ꯈꯟꯕ ꯃꯥꯜꯂꯦ ꯑꯗꯨꯒꯤꯅꯤꯅꯦ ꯒ꯭ꯌꯥꯟ ꯒ꯭ꯌꯥ ꯇꯥꯕ ꯁꯥꯔꯗꯅ
ꯈꯟꯗꯦ ꯑꯩ ꯀꯩꯒꯤ ꯈꯟꯗꯦꯕ ꯑꯩ ꯀꯩ ꯈꯪꯒ ꯈꯪꯗꯕ ꯃꯤꯕꯣ ꯈꯟꯗꯦ ꯃꯤꯗ ꯄꯪꯈꯟ ꯈꯟꯕ ꯌꯥꯕ꯭ꯔꯣ
ꯅꯨꯄꯥ ꯑꯃꯅ ꯐꯣꯟ ꯐꯣꯟ ꯇꯧꯔꯛꯑꯗꯤ ꯑꯁꯤ ꯅꯨꯄꯥꯁꯦ ꯃꯁꯛ ꯊꯤꯌꯦ ꯋꯥꯉꯥꯡ ꯁꯉꯥꯡ ꯐꯖꯗꯦꯒꯨꯝꯕ ꯑꯗꯨꯒꯨꯝꯕ ꯐꯖꯅ ꯈꯜꯂꯝꯒꯅꯦꯕ
ꯈꯟꯗꯦ ꯑ ꯁ ꯅ ꯌꯥꯝ ꯍꯩꯕꯒꯤ ꯇꯥꯏꯞꯇ ꯉꯥꯡꯉꯦ ꯅꯪ ꯌꯥꯝ ꯐꯨꯒꯗꯕ ꯂꯩꯔꯦ
ꯁꯛꯇꯁꯨ ꯁꯛꯇꯁꯨ ꯌꯥꯝ ꯌꯦꯡꯕ ꯃꯥꯜꯂꯦ ꯅꯪ
ꯌꯦꯡꯗ ꯆꯥꯏꯒꯤꯔ ꯁꯛꯅ ꯆꯥꯒꯗꯧꯔꯣ ꯁꯛꯅ ꯆꯥꯒꯗꯧꯕꯁꯨ ꯅꯠꯇ
ꯁꯤ ꯃꯥꯁꯦ ꯃꯁꯛ ꯃꯁꯛ ꯊꯤ ꯀꯥꯏꯅ ꯐꯖꯅ ꯈꯟꯕ ꯃꯥꯜꯂꯦꯕ ꯑꯩ ꯈꯪꯉꯦꯕ ꯂꯩꯒꯨꯟ ꯑꯩ ꯈꯪꯉꯤꯅꯦ
ꯑꯥ ꯈꯪꯔꯝꯒꯅꯤꯀꯣ ꯅꯪ ꯇꯁꯦꯡꯅ ꯈꯪꯔꯝꯒꯅꯤ ꯑꯣꯏꯗꯕ ꯌꯥꯝ ꯉꯥꯡꯉꯦ ꯉꯁꯤꯁꯦ ꯅꯪ ꯋꯥ ꯖꯥ ꯖꯥ ꯉꯥꯡꯉꯦ ꯆꯍꯤ ꯂꯥꯛꯀꯥꯅꯤ ꯍꯣꯏꯅꯦ ꯂꯩꯃꯤꯟꯅꯔꯗꯤ ꯐꯨꯅꯗꯣꯏꯅꯦ
ꯅꯒ ꯀꯅ ꯀꯅꯥꯅꯣ ꯀꯅꯥꯥ ꯅꯣ ꯍꯥꯏ ꯕ ꯎ ꯅꯣꯏ ꯌꯥꯝ ꯈꯪ
ꯇꯧꯔꯅꯤ ꯅꯪ ꯎꯝ ꯇꯧꯅꯤ ꯑꯩꯒꯤ ꯃꯒꯨꯟ ꯌꯥꯝ ꯈꯪꯕꯒꯤ ꯇꯥꯏꯞꯇ ꯀꯣ ꯉꯥꯡꯉꯒ ꯆꯩ ꯂꯥꯛꯑꯒ ꯁꯣꯏꯗꯔꯦ ꯅꯪ ꯑꯩꯈꯣꯏꯅꯤ ꯎꯅꯕ ꯀꯥꯟꯗ ꯌꯦꯡꯉꯣ ꯑꯩ ꯀꯩ ꯇꯧꯋꯦ ꯍꯥꯏꯕ ꯌꯥꯝ ꯎꯁꯤꯠꯇꯅ ꯉꯥꯡꯅꯨ ꯀꯩ ꯍꯥꯏꯕ ꯅꯪ ꯁꯣꯏꯗ꯭ꯔꯦꯕ ꯑꯩꯈꯣꯏꯅꯤ ꯎꯅꯔꯀꯥꯟꯗꯀꯣ ꯁꯣꯏꯗ꯭ꯔꯦ
ꯉꯝꯃꯣꯏꯗꯕꯗ ꯑꯁ ꯊꯕꯛ ꯆꯠꯀꯗꯕ ꯇꯟꯒ꯭ꯔꯦꯗ
ꯇꯂꯅꯨ ꯅꯨꯡꯁꯥꯁꯨ ꯁꯥꯗ꯭ꯔꯦ ꯅꯨꯡꯉꯥꯏꯅꯦ ꯀꯩꯅꯣ ꯍꯧꯛꯖꯤꯛ ꯇꯤ
ꯀꯩ ꯇꯧꯕ꯭ꯔꯥ
ꯅꯨꯡꯁꯥꯁꯨ ꯌꯥꯝ ꯀꯟꯅ ꯁꯥꯗꯦꯕ ꯁꯥꯕ ꯑꯣꯏꯗꯦꯕ ꯅꯨꯡꯁꯥ ꯊꯣꯛꯇꯕꯒꯤ
ꯑꯦ ꯑꯦ ꯑꯦ ꯑꯦꯗꯒꯤ ꯖꯦꯠ ꯐꯥꯎ ꯈꯪꯉꯦꯅꯦ
ꯑꯗꯨꯗꯤ ꯑꯩꯉꯣꯟꯗ ꯇꯥꯎꯔꯣꯑꯣ ꯅꯪ ꯈꯪꯕꯗꯣ
ꯉꯦ ꯑꯦ ꯇꯨ ꯖꯦꯗ ꯈꯪꯉꯦꯕ ꯅꯪꯗꯤ ꯒꯤ ꯅꯔꯝ ꯀꯩ ꯀꯩ ꯅꯣ ꯗꯣ
ꯈꯪꯂꯝꯝꯒꯅꯤ ꯍꯣꯏ ꯈꯪꯕꯒꯤꯅꯦ ꯃꯤꯅ ꯀꯅꯥꯝꯗ ꯅꯨꯡꯁꯤꯗꯕꯗꯣ
ꯎꯟꯅꯔꯥ ꯀꯥꯟꯗ ꯅꯪ ꯀꯩꯗꯧꯗꯣꯏꯅꯣ ꯀꯔꯤꯁꯨ ꯇꯧꯕ ꯉꯝꯃꯣꯏꯅꯦ ꯑꯗꯨꯝ
ꯃꯤꯅ ꯑꯩꯕꯨ ꯀꯅꯥꯝꯇ ꯅꯨꯡꯁꯤꯕꯤꯗꯦꯕ ꯃꯤ ꯌꯥꯝ ꯇꯟꯕ ꯃꯥꯜꯂꯦꯕ ꯑꯍꯣꯏ ꯑꯩꯒ ꯅꯨꯡꯁꯤꯅꯕ ꯁꯤꯡꯁꯦ
ꯀꯣ
ꯅꯨꯄꯥꯁꯤꯡꯁꯨ ꯇꯟꯕ ꯃꯥꯜꯂꯦ
ꯇꯥꯏꯌꯦꯕ ꯇꯥꯗ꯭ꯔꯣ
ꯇꯥꯕ꯭ꯔꯣ
ꯇꯥꯕ꯭ꯔꯣ ꯇꯥꯏꯌꯦ ꯑꯩꯗꯤ ꯇꯥꯏꯌꯦꯅ
ꯇꯥꯕꯣ
ꯇꯥꯏꯌꯦꯕ
ꯍꯜꯂꯣ
ꯇꯥꯗꯔꯣ ꯅꯪ
ꯊꯥ ꯊꯥ ꯊꯕꯨꯡꯇꯣꯟ ꯗꯥ ꯃꯔꯝ ꯄꯣꯕꯤꯒꯦ ꯄꯣꯕꯤꯁꯥꯅꯝ ꯅꯝꯕꯤꯒꯦ ꯍꯥꯏꯕꯣꯡ ꯍꯩꯕꯣꯡ ꯁꯕꯣꯡ ꯍꯩꯕꯣꯡ ꯁꯔꯣꯡ
ꯀꯩꯅꯣ ꯉꯔꯥꯡꯗꯣ ꯀꯩꯅꯣ ꯆꯠꯂꯗꯤ ꯃꯣꯏꯒꯤ ꯀꯩꯅꯣꯗꯣ ꯍꯩꯅꯧꯗꯣ ꯆꯥꯁꯦꯔꯥ ꯈꯟꯕꯅꯦꯕ ꯅꯪꯁꯨ ꯁꯪꯗꯦ ꯀꯥꯏꯅ ꯂꯥꯛꯑꯣ ꯀꯥꯏꯅꯣ ꯅꯣꯏ ꯅꯣꯏꯅꯦ ꯂꯥꯛꯀꯦ
ꯇꯥꯕꯔꯣ
ꯇꯥꯌꯦ ꯑꯁꯦꯡꯃ ꯂꯥꯛꯀꯦꯕ
ꯑꯁꯦꯡꯕ ꯂꯥꯛꯀꯦ
ꯐꯨꯡꯒꯥ ꯐꯨꯡꯒꯥ ꯋꯥꯔꯤ ꯂꯤꯕꯤꯌꯨꯔꯣ
ꯑꯥ ꯂꯤꯌꯣ ꯂꯤꯌꯣ ꯇꯥꯒꯦ ꯑꯩꯗꯤ ꯋꯥꯔꯤ ꯀꯩꯝꯇꯁꯨ ꯍꯩꯇꯔꯦ ꯂꯤꯅꯕ
ꯐꯨꯡꯒꯥ ꯋꯥꯔꯤ ꯂꯤꯕꯤꯌꯨꯔꯣ
ꯂꯤꯔꯛꯑꯣ